ꯍꯜꯂꯣ ꯇꯥꯏ ꯑꯩ ꯎꯝ
ꯑꯩꯁꯦ ꯅꯪꯅ ꯅꯪꯅ ꯀꯣꯜ ꯇꯧꯔꯀꯥꯟꯗ ꯍꯛꯇ ꯅ ꯁꯤ ꯆꯪꯉꯤꯁꯦ ꯁꯣ ꯅꯥꯀꯟꯒꯤꯗꯑꯃ ꯀꯩꯅꯣꯃ ꯀꯩꯕ ꯀꯕ ꯂꯥꯏꯟ ꯑꯍꯨꯝ ꯆꯤꯡꯕ ꯑꯃ ꯌꯥꯎꯕꯣ ꯃꯊꯀꯤ ꯅꯪꯅ ꯆꯪꯉ ꯀꯣ ꯇꯧꯐꯝꯝꯗꯣ ꯑꯗꯨꯒꯤꯗ ꯑꯦꯠ ꯀꯣꯜꯅ ꯑꯗꯨꯗꯩꯔꯕ ꯅꯪ ꯇꯣꯏꯗꯣ ꯑꯗ ꯅꯝꯕꯔ ꯅꯝꯃꯒꯔ ꯑꯣꯏꯕ ꯇ ꯑꯣꯏꯁꯦ꯫ ꯑꯗ ꯑꯩꯒꯤ ꯖꯤꯌꯥꯖꯥꯂ ꯈꯪꯗꯌꯦ꯫
ꯀꯣ ꯑꯦ ꯀꯣꯟ ꯗꯤꯍꯥꯏꯗꯕ ꯀꯣ ꯔꯦꯖꯤꯇꯔ ꯇꯧꯕ ꯃꯤꯗ ꯈꯤꯇꯪ ꯒꯣꯟꯗꯧꯕꯤꯌꯣ ꯊꯥꯕꯅꯦ ꯃꯗꯤꯦ ꯃꯦꯛꯇ ꯑꯗꯨꯒ ꯇꯧꯕ ꯎꯝ
ꯑꯨꯕꯨ ꯊꯥꯕꯨ ꯊꯥ ꯌꯥꯔ ꯌꯥꯕꯗꯣ ꯅꯣꯇꯤꯐꯤꯀꯦꯁꯟ ꯂꯥꯛꯇꯣꯏꯔꯣ ꯅꯠꯇ꯭ꯔꯒꯅ ꯑꯩꯈꯣꯏ ꯇꯧꯔꯀꯥꯟꯗ ꯈꯪꯗꯔꯣ
ꯌꯦꯡ ꯀꯥꯟꯗ
ꯃꯣꯏꯅꯗꯤ ꯁꯨꯝ ꯅꯣꯇꯤꯐꯤꯀꯦꯁꯟ ꯀꯩꯀꯥ ꯂꯥꯛꯄꯗꯨꯗꯤ ꯂꯥꯛꯑꯣꯏꯗꯕ ꯑꯝꯇ
ꯂꯥꯛꯄꯅꯦ ꯑꯗꯨ ꯄꯩꯁꯥ ꯂꯥꯛꯄ ꯌꯥꯎꯗ꯭ꯔꯣ ꯃꯗ ꯂꯄ ꯑꯁ ꯑꯩ ꯃꯅ ꯑꯩ ꯊꯋꯥꯏ ꯅꯨꯡꯉꯥꯏꯇꯦꯇ
ꯀꯩꯒꯤꯅꯣꯏꯖꯦ
ꯗꯨꯀꯥꯟ ꯍꯥꯡꯉꯎꯗꯔꯦ ꯑꯃꯨꯛ
ꯑꯣ ꯍꯥꯏ
ꯂꯨꯄꯥ ꯊ꯭ꯔꯤ ꯑꯦꯗꯤꯤꯗꯣ ꯍꯥꯠꯂꯒ ꯃꯥꯜꯂꯣ ꯉꯥꯏꯔꯗꯕ ꯃꯥꯜꯂꯦ꯫
ꯀꯩꯅꯣ ꯍꯥꯏꯁꯦ ꯂꯧꯕꯔꯣ ꯀꯩꯅꯣ
ꯑ
ꯍꯥꯟꯅ ꯄꯤꯔꯝꯃꯤꯔꯣ ꯀꯩꯅꯣ ꯍꯥꯏꯁꯦ꯫
ꯍꯣꯏ ꯑꯩꯁꯨꯦ ꯆꯤꯆꯧꯕꯤꯗꯅꯦ ꯀ꯭ꯔꯤꯝ ꯂꯩꯔꯗꯅ ꯀ꯭ꯔꯤꯝꯁꯦ ꯑꯣꯟꯅꯔꯝꯕꯗꯒꯤ ꯍꯅ ꯇꯨꯋꯦꯟꯗꯅ ꯍꯟꯇꯨꯞꯄ ꯆꯧꯕꯤꯅ ꯁꯤꯁꯤꯡꯉꯤꯁꯨ ꯀ꯭ꯋꯟꯗ ꯍꯟꯇꯣꯛꯄ ꯀꯥꯟꯁꯤꯗ ꯀ꯭ꯔꯤꯝꯁꯦ ꯄꯤꯊꯣꯛꯑꯝꯃꯒ ꯄꯩꯁꯥꯁꯨ ꯌꯥꯗꯕ ꯍꯣꯏ
ꯑꯣ ꯐꯩꯌꯦꯅꯦ꯫
ꯁꯤꯡꯗ꯭ꯔꯣ
ꯁꯤꯡꯑ
ꯃꯥ ꯑ ꯌꯥꯕ ꯇꯧꯕ ꯌꯦꯡꯕꯤꯔꯛꯑꯣ ꯅꯨꯡꯇꯤꯒꯤ ꯍꯥꯛꯛꯇ ꯇꯥꯏꯔꯪꯗꯤ꯫
ꯑꯥ
ꯑꯗꯨꯗꯤ ꯌꯥꯔ
ꯑꯗꯣ ꯑꯩꯈꯣꯏꯁꯦ ꯂꯥꯏꯟꯗ ꯂꯥꯛꯏꯦꯅꯦ ꯂꯥꯏꯟ ꯅꯠꯇꯦ ꯔꯤꯖꯥꯕꯞ ꯑꯃꯅ ꯇꯣꯡꯉꯛꯑꯦꯕ
ꯎꯝ
ꯑꯗꯨꯅ ꯌꯥꯗꯧꯗꯤ ꯃꯥꯟꯗꯦ꯫ ꯐꯝꯃꯤ
ꯎꯝ
ꯅꯪ ꯉꯁꯤ ꯈꯤꯇꯪ ꯅꯠꯇꯧ ꯆꯠꯂꯨꯏꯁꯦ
ꯑꯗꯨꯝ ꯆꯠꯂꯦꯗ ꯐꯔꯥꯃꯛ ꯌꯥꯝꯃꯝꯃꯅꯤ
ꯃꯥ ꯑꯗꯨ ꯁꯨꯡꯃꯥꯡ ꯀꯩꯅ ꯇꯧꯗꯕ
ꯎꯝ ꯁꯨꯍꯦꯡ ꯍꯦꯡꯅꯗꯦ ꯑꯩꯒ
ꯃꯐꯝꯗ ꯍꯣꯡꯒ ꯖꯥꯠꯂꯣ
ꯍꯣꯡꯗꯦ ꯉꯔꯥꯡ ꯍꯥꯡꯉꯝꯃꯦ
ꯑꯗꯨ ꯀꯩ ꯉꯁꯤꯅ ꯑꯃꯨꯛ ꯅꯪꯒ ꯑꯗꯨꯝ ꯇꯥꯟ ꯆꯥꯅꯗꯕꯒꯨꯝꯅꯤ ꯑꯗꯨꯗꯤ
ꯎꯝ ꯌꯥꯝ ꯂꯥꯛꯀꯟꯗꯦ ꯍꯥꯏꯌꯦ ꯃꯣꯏꯅ ꯍꯥꯏꯔꯛꯄꯗ ꯑꯁꯤ ꯅꯨꯄꯥꯁꯦ ꯌꯥꯝ ꯍꯥꯡꯒꯟꯗꯕꯅꯤꯗ
ꯎꯝ ꯋꯥꯏ ꯈꯨꯗꯥꯡꯁꯤꯗꯩ
ꯂꯩꯇꯦ ꯅꯨꯄꯥ ꯌꯥꯎꯕ ꯃꯝꯇ ꯃꯥ ꯂꯩꯇꯦ ꯑꯩ ꯈꯨꯗꯥꯡ ꯁꯤꯗꯔꯦ ꯁꯦ
ꯑꯣ
ꯅꯪ ꯂꯐꯨ ꯌꯥꯜꯂꯤꯗꯣ ꯋꯥꯗꯤ ꯋꯥꯔꯝꯒꯅꯤꯍꯦ
ꯋꯥꯕꯅꯦ ꯐꯅꯦꯛ ꯑꯃ ꯂꯣꯟꯕꯗ ꯑꯁ ꯋꯥꯕ ꯅꯪꯅ ꯂꯐꯨ ꯌꯥꯜꯍꯜꯂꯤꯗꯣ ꯀꯩꯒꯤꯅꯣ ꯅꯣꯏ ꯅꯃꯥꯥꯥꯅ
ꯑꯗꯨꯅꯦ ꯁꯣꯏꯕꯐꯥꯎ ꯈꯨꯇꯥꯡ ꯁꯤꯗꯔꯦ ꯑꯩ ꯈꯥꯡꯖꯧꯅ ꯈꯔ ꯄꯤꯛꯄ ꯑꯣꯏꯗꯤ ꯐꯩ ꯈꯥꯡꯖꯧ ꯊꯥꯡꯒꯠ ꯉꯟꯗꯦꯕ
ꯑꯗꯨꯒ ꯃꯣꯏꯅ ꯍꯥꯏꯅꯤ ꯈꯪꯕ꯭ꯔꯥ ꯁꯤ ꯔꯥꯏꯁꯀꯤ ꯁꯦꯠꯇꯣ ꯑꯩꯅ ꯃꯥꯉꯣꯟꯗꯩ ꯂꯩꯕ ꯑꯣꯏꯇꯥꯥꯔꯗꯤ ꯂꯤꯁꯤꯡ ꯑꯃꯝꯗ ꯂꯩꯕ ꯌꯥꯏꯌꯦ
ꯃꯉꯣꯟꯗꯩ ꯂꯩꯕꯗ
ꯍꯣꯏ ꯑꯇꯣꯞꯄ ꯍꯪꯉꯣꯏꯕ ꯃꯕꯥꯏꯅꯦꯕ꯭ꯔ ꯀꯩꯅꯣ ꯔꯥꯁꯀꯤꯁꯦꯠꯇꯨ ꯍꯦ ꯃꯤ ꯃꯦꯂꯥꯃꯤꯟꯀꯤ ꯔꯥꯏꯁꯀꯤ ꯁꯦꯠꯇꯣ ꯑꯩꯅ ꯄꯥꯝꯃꯦꯕ ꯑꯗꯨꯗꯣ
ꯎꯗꯣ
ꯍꯣꯏ ꯑꯗꯨꯒꯅꯦ ꯍꯧꯖꯤꯛꯀꯤ ꯅꯨꯄꯥꯁꯤꯗ ꯄꯩꯁꯥ ꯁꯛꯆꯟꯅꯔꯣ ꯅꯕꯥꯅꯤ ꯊ꯭ꯔꯤꯑꯩꯠꯇꯤ ꯂꯧꯍꯧꯔꯦ ꯑꯗꯨ ꯑꯋꯥꯠꯄꯗꯣ ꯍꯥꯞꯄꯒ ꯂꯧꯔꯒꯦ ꯍꯥꯏꯔꯦ ꯑꯗꯨ ꯑꯣꯏꯇꯥꯔꯗꯤ ꯅꯥꯏꯟ ꯍꯟꯗ꯭ꯔꯦꯠ ꯄꯤꯔꯝꯃꯣ ꯂꯤꯁꯇ ꯂꯥꯏ ꯍꯟꯗ꯭ꯔꯦꯠ ꯄꯤꯔꯝꯃꯣ ꯑꯃ ꯆꯅꯤ ꯄꯤꯌꯦ
ꯀꯩ ꯑꯦ ꯅꯪ ꯃꯥꯕꯨ ꯂꯤꯁꯤꯡ ꯑꯝꯗ ꯂꯧꯌꯦ ꯍꯥꯏꯒꯤꯗꯥꯏꯅꯦ
ꯀꯩꯅꯣ ꯅꯆꯤꯟ ꯊꯤꯔꯤꯗꯨꯅ
ꯈꯪꯗꯕ ꯁꯥꯎꯔꯦ ꯑꯩ
ꯑꯁ
ꯑꯗꯨꯖꯨ ꯌꯦꯡꯎꯅꯦ ꯊ꯭ꯔꯤ ꯑꯩꯠꯇꯤꯅꯤ ꯍꯥꯏ ꯆꯃꯥꯄꯟ ꯑꯣꯏꯔꯗꯤ ꯆꯍꯨꯝ ꯇꯪ ꯅꯠꯇ꯭ꯔ ꯋꯥꯠꯂꯤꯖꯦ ꯋꯥꯟ ꯋꯥꯟ ꯇ꯭ꯋꯦꯟ ꯇꯤ ꯑꯣꯏꯗꯤ ꯑꯗꯨꯒ ꯑꯈꯣꯏ ꯑꯩꯒꯤ ꯆꯍꯨꯝꯗꯣ ꯊ꯭ꯔꯤ ꯑꯩꯠꯇꯤꯅꯦꯕ ꯂꯧꯍꯧꯔꯤꯖꯦ ꯑꯗꯣ ꯑꯩꯠꯇꯤꯗꯨꯖꯨꯡꯗꯨ ꯑꯩꯅ ꯇꯥꯖꯗꯣꯏꯔꯕ ꯄꯩꯁꯥ ꯃꯥꯅ ꯍꯦꯟꯕꯤꯕꯒꯤ
ꯏꯁ ꯑꯗꯣ ꯑꯗꯨꯝ ꯂꯧ ꯃꯃꯟ ꯀꯩꯅꯣ ꯃꯥꯟꯅꯕ ꯑꯃ ꯈꯠꯅꯔꯝꯃ ꯂꯥꯛꯎ ꯄꯣꯠ ꯑꯝ ꯂꯧꯔꯒ ꯈ ꯇꯥꯡꯕꯝ ꯂꯧꯒ ꯃꯃ ꯃꯤ ꯌꯥꯥꯟꯅꯕ ꯑꯃ ꯂꯧꯔꯒ
ꯁꯥꯎꯅꯤꯡꯉꯦ ꯌꯥꯝ ꯑꯩꯅ ꯀꯩꯅꯣꯝ ꯂꯧꯁꯤꯜꯂꯛꯑꯣ ꯍꯥꯏꯕꯅꯦꯕ ꯆꯤꯖꯧꯕꯤꯗ ꯃꯥꯅ ꯂꯧꯁꯤꯜꯂꯛꯇꯕꯅꯦ
ꯂꯧꯁꯜꯂꯛꯀꯦꯗ ꯍꯥꯏꯗ꯭ꯔꯒ ꯁꯤ ꯅꯝꯕ ꯌꯥꯕ ꯑꯃ ꯀꯝ ꯀꯥꯟꯗ ꯀ꯭ꯌꯥꯝ ꯀꯨꯏꯔꯒꯦꯕ
ꯀꯨꯏꯔꯦ ꯍꯥ ꯑꯩ ꯐꯣꯟ ꯁꯤꯖꯤꯟꯅꯔꯤꯌꯦ ꯈꯪꯗꯦ ꯅꯥꯕ ꯁꯥꯎꯅꯤꯡꯉꯤꯕꯣ ꯑꯩ
ꯅꯪ ꯂꯥꯛꯑꯦꯅꯒ ꯆꯦꯟꯒ꯭ꯔꯤꯖꯥꯠꯂꯣ ꯃꯤꯉꯣꯟꯗ ꯂꯩꯇꯦ ꯍꯥꯏꯠꯖꯜꯂꯣꯟꯅꯒ ꯍꯥꯏ ꯖꯥꯠꯂꯣ
ꯑꯣꯏꯔꯝꯃꯣꯏꯍꯦ ꯑꯗꯨꯗꯤ ꯊꯨꯒ꯭ꯔꯕꯗꯨꯗ ꯑꯃꯨꯛ ꯍꯥꯏꯖꯤꯟꯕ ꯑꯃꯨꯛ ꯅꯪꯒꯗ꯭ꯔ
ꯑꯗꯨꯗꯤ ꯂꯣꯠꯄ ꯑꯣꯏꯔꯝꯃꯔꯣꯏ ꯍꯣꯏ ꯃꯥꯏꯗꯣ ꯄꯤꯕꯨꯗꯤ ꯄꯤꯅꯤꯡꯉꯝꯃꯔꯣꯏ
ꯀꯥꯏ ꯄꯤꯅꯤꯡꯗꯣꯏꯅꯣꯗ ꯑꯩ ꯑꯣꯏꯖꯨ ꯄꯤꯅꯤꯡꯉꯣꯏꯃꯤ
ꯎꯝ ꯑꯗꯣꯏꯁꯨ ꯈꯪꯗꯦ ꯌꯥꯗꯦ ꯂꯨꯄꯥ ꯆꯍꯨꯝꯌꯥ ꯆꯍꯨꯝ ꯑꯩꯠꯇꯤꯕꯨ
ꯍꯥꯥ ꯍꯣꯏ
ꯀꯨꯟ ꯍꯥꯞꯆꯤꯜꯂ ꯆꯥꯃ꯭ꯔꯤꯗꯨꯅꯦꯕ
ꯎꯝ ꯚꯥꯏ ꯀ꯭ꯋꯥꯒꯤ ꯍꯨꯖꯤꯛꯀꯤ ꯃꯆꯥꯗꯨꯝ ꯂꯩꯔꯖꯨ ꯀꯣꯟꯅꯅꯤ
ꯍꯣꯏ
ꯕꯦ ꯚꯥꯏ ꯀ꯭ꯋꯥꯒꯤꯗꯩ ꯃꯦꯂꯥꯃꯦꯟꯅ ꯍꯦꯟ ꯇꯥꯡꯉꯦꯗꯥꯏꯅꯦ
ꯇꯥꯡꯉꯦ
ꯍꯥ
ꯎꯝ
ꯃꯆꯥꯗꯨꯗꯁꯨ ꯍꯣꯏꯕ ꯇꯥꯡꯉꯦ ꯍꯥꯏꯕꯗꯥꯏꯅꯦ ꯍꯥꯏꯕꯅꯤꯗ ꯅꯪꯅ ꯇꯥꯡꯉꯦꯅ ꯍꯥꯏꯕ
ꯃꯦꯂꯥꯃꯦꯟ ꯇꯥꯡꯉꯦ
ꯑꯗꯨ ꯃꯦꯂꯥꯃꯦꯟꯅ ꯐꯕ ꯍꯦꯟꯖꯥꯠꯂꯣ ꯅꯠꯇ꯭ꯔꯒꯅ ꯃꯥꯏ ꯁꯟꯁꯀ꯭ꯔꯤꯟ ꯌꯥꯎꯖꯥꯠꯂꯣ
ꯁꯟꯁꯀ꯭ꯔꯤꯟꯖꯨ ꯌꯥꯎꯋꯦ ꯄꯣꯠꯁꯨ ꯆꯥꯎꯑꯦ
ꯎꯝ ꯃꯦꯂꯥꯃꯦꯟ ꯗꯣ
ꯎꯝ
ꯑꯗꯨ ꯚꯥꯏ ꯀ꯭ꯋꯥꯒꯤꯗꯗꯤ ꯑꯆꯧꯕꯗꯨꯗꯗꯤ ꯁꯟꯁꯀ꯭ꯔꯤꯟꯗꯤ ꯌꯥꯎꯔꯝꯅꯤ
ꯎꯝ
ꯑꯗꯨꯗꯖꯨ ꯌꯥꯎꯇꯌꯥꯠꯂꯣ ꯃꯊꯪꯗꯩꯗꯤ ꯃꯨꯟꯅ ꯌꯦꯡꯉ ꯂꯩꯗꯗꯤ ꯌꯥꯔꯣꯏ ꯑꯩ ꯀꯩꯅꯣ ꯍꯪꯒ
ꯈꯪꯗꯦꯗ ꯑꯩ ꯁꯥꯎꯅꯤꯡꯉꯦꯗ ꯑꯩ ꯁꯥꯎꯅꯤꯏ ꯁꯥꯎꯅꯤ
ꯍꯌꯦꯡ ꯑꯃꯨꯛꯀ ꯆꯠꯂꯣ
ꯎꯝ
ꯃꯣꯏ ꯇꯥꯏꯁꯟꯍꯣꯏ ꯒꯥꯔꯤꯗꯣ ꯋꯥꯏꯔꯒ ꯃꯣꯏ ꯎꯝ ꯒꯥꯔꯤ ꯋꯥꯏꯔ ꯆꯠꯂꯨ ꯀꯩꯅꯣ
ꯍꯩ
ꯑꯗꯣ ꯇꯥꯏꯁꯟꯍꯣꯏ ꯒꯥꯔꯤꯗꯣ ꯑꯗꯨ ꯃꯣꯏꯅ ꯑꯗꯨꯝ ꯂꯧꯔꯕ ꯑꯃꯗꯣ
ꯎꯝ ꯃꯣꯏꯅꯤ ꯌꯣꯟꯊꯣꯛ ꯑꯗꯨ ꯈꯪꯕ꯭ꯔꯥ ꯍꯟꯇ꯭ꯔꯤꯛ ꯍꯜꯂꯦꯍꯦ ꯀꯥꯏꯗꯩꯅꯣ ꯀꯦꯝꯇ
ꯍꯟꯕꯅꯦ ꯈꯪꯉꯦ ꯑꯩꯁꯨꯨ ꯕꯥꯁꯣꯔ ꯒꯥꯔꯤ ꯑꯃ ꯕ꯭ꯂꯨ ꯀꯂꯔꯗꯣ ꯅꯠꯇ꯭ꯔꯣ
ꯑꯗꯨ ꯍꯧꯖꯤꯛ ꯄꯨꯔꯥꯎꯔꯛꯄꯅꯦꯕꯀꯣ ꯃꯥꯅꯦ ꯇꯣꯛꯄꯅꯤꯅꯅꯦ ꯒꯥꯔꯤꯗꯣ ꯌꯥꯔꯨꯗꯦ ꯍꯥꯏꯕꯗꯣ ꯈꯪꯗꯕ ꯍꯥꯏꯕ ꯌꯦꯡꯕꯗ
ꯍꯣꯠꯇꯨ ꯀꯩꯒꯤꯅꯣ ꯈꯪꯗꯦ ꯃꯣꯏꯅ ꯑꯁꯤ ꯑꯗꯨꯝ ꯑꯣꯏꯔꯁꯨ ꯌꯥꯕꯗꯨꯕꯣ ꯑꯃꯗꯣ ꯑꯃꯨꯛ ꯄꯥꯝꯃꯤꯗꯣ
ꯂꯧꯒꯦ ꯌꯥꯄꯣꯠꯅꯦ ꯀꯥꯕ ꯅꯠꯇꯦ ꯈꯤꯇꯪ ꯀꯣꯛ ꯈꯇꯪꯅꯦ ꯄꯩꯕꯅꯦꯕ
ꯎꯝ
ꯃꯅꯨꯡꯗ ꯌꯥꯎꯕ ꯄꯣꯠꯇꯣ ꯑꯗꯨ ꯌꯥꯔꯦ ꯄꯣꯠꯅꯦꯕ ꯁꯤꯂꯤꯟꯗꯔꯁꯨ ꯌꯥꯅꯤ ꯍꯥꯏꯔ ꯁꯤ ꯆꯅꯤ ꯊꯧꯗꯧ ꯑꯗꯨꯝꯅ ꯑꯗꯨꯗꯣ ꯈꯪꯗꯦ ꯃ ꯐꯅ ꯐꯅꯥꯏꯁꯦ
ꯑꯗꯨ ꯀꯩ ꯍꯕ ꯀꯩ ꯋꯥꯈꯜꯣ
ꯂꯤꯁꯤꯡ ꯑꯍꯨꯝꯒ ꯆꯥꯝꯃ ꯇꯪ
ꯁꯦꯝꯕꯗ
ꯎꯝ
ꯇꯥꯡꯉ ꯍꯦꯜꯂꯤ ꯐꯥꯠꯅ ꯑꯃ ꯁꯤꯜꯂꯤ ꯅꯠꯇ꯭ꯔꯣ ꯑꯗꯨꯗꯣ
ꯁꯤꯟꯗꯕ ꯃꯥꯜꯂꯤꯂ ꯈꯪꯁꯤꯒꯦ
ꯑꯗꯨꯗꯒꯣ ꯑꯣꯏꯒꯤꯁꯤ ꯍꯦ
ꯈꯪꯗꯦ ꯃꯣꯏ ꯑꯇꯣꯞꯄ ꯁꯦꯝꯅꯔꯕ꯭ꯔꯥ ꯈꯪꯗꯦꯗ ꯑꯩꯗꯤ ꯁꯦꯝꯃꯨꯔꯣꯕꯁꯨ ꯅꯠꯇꯅ ꯃꯔꯤꯅ ꯄꯨ꯭ꯔꯥ ꯑ ꯃꯅ ꯄꯩꯁꯤ
ꯎꯝ ꯒꯥꯔꯤꯗꯣ ꯑꯃ ꯃꯣꯏꯅ ꯂꯣꯜꯂꯒ ꯄꯤꯔꯣ ꯋꯥꯁꯤꯟꯒꯦ
ꯍꯌꯦ ꯌꯦꯡꯕꯗ ꯁꯨꯁꯤ ꯃꯥꯟꯕꯤꯗꯣ ꯑꯣꯏꯔꯅꯦ ꯈꯪꯗꯦ ꯃꯣꯏꯗ ꯆꯨꯁꯤꯟ ꯃꯥꯜꯂꯦ ꯀꯥꯏꯗꯣ
ꯑꯣ ꯍ
ꯃꯥ ꯀꯌꯥꯝ ꯆꯥꯟꯅꯕꯗꯣ ꯑꯣꯏꯌꯦꯕ
ꯏꯩꯅ ꯁꯤꯁꯤ ꯅꯣꯏ ꯀꯥꯁꯨ ꯅꯪ ꯊꯧꯕꯩ ꯈꯪꯗꯦ ꯅꯪ ꯃꯥꯜꯂꯦ ꯍꯥꯏꯅ
ꯍꯦꯛ ꯌꯦꯡꯕꯗ ꯃꯥꯟꯕ ꯂꯩꯗꯅ ꯍꯪꯗꯦꯗ
ꯎꯝ ꯀꯩꯁꯥꯅ ꯁꯣꯛꯑꯝꯃ ꯍꯥꯏ
ꯆꯥꯅ ꯃ ꯀ ꯑꯣꯏꯣ ꯍꯖꯥꯏ ꯃꯩꯒꯤꯗ ꯊꯤ ꯂꯣꯏꯔꯁꯦ ꯅꯅꯥꯎꯅ ꯏꯕꯤꯆꯥꯄꯣꯠ ꯄꯥꯏꯈ꯭ꯔꯕꯅ
ꯑ
ꯑꯁ ꯊ ꯋꯥꯇꯌꯥ
ꯎꯝ
ꯌꯦꯡꯉꯛꯀꯦ ꯑꯗꯨ ꯑꯇꯣꯞꯄ ꯌꯥꯎꯕ꯭ꯔꯥꯅ
ꯀꯩꯅꯣ ꯑꯇꯣꯞꯄ ꯌꯥꯎꯕ꯭ꯔꯕꯣ
ꯏꯕ ꯌꯥ ꯆꯥꯏ ꯅꯝꯕꯔꯎꯔꯣ ꯅꯠꯇꯗꯥ
ꯌꯥꯋꯦ
ꯊꯥꯔꯣ ꯑꯝꯇ ꯐꯨꯟꯕꯦꯒ ꯆꯠꯂꯒ ꯊꯥꯎ ꯐꯨꯟꯕꯦꯛ
ꯍꯥ ꯐꯨꯜ ꯕꯦꯛ ꯕꯦꯛ ꯆꯠꯄ ꯌꯥꯏꯌꯦꯦ ꯦꯛ ꯆꯠꯂ ꯕꯤꯦꯟꯆꯥꯔꯤ ꯅꯝꯕꯔꯗꯣ ꯀ ꯐꯤ
ꯆꯅꯥꯎ ꯊꯥꯈꯣ ꯑꯩꯉꯣꯟꯗ ꯌꯥꯎꯕ ꯆꯠꯇꯦ
ꯑꯗꯣ ꯀꯔꯝꯕꯅꯣꯗꯤ ꯈꯥꯡꯗꯦ ꯃꯣ ꯃꯣꯏꯗꯣ ꯑꯩꯗꯣ ꯀꯣꯛꯇꯤ ꯉꯥꯎꯋꯦ
ꯑꯅꯤ ꯌꯥ꯭ꯔꯣ
ꯑ
ꯑꯅꯤꯃꯛ ꯊꯥꯖꯤꯜꯂꯣ ꯑꯗꯨꯗꯤ ꯆꯠꯄ ꯃꯥꯏꯗꯨꯗꯅ
ꯑꯃꯥꯏ ꯅꯅꯥꯆꯤꯟꯁꯤꯦ ꯑ ꯅꯆꯤꯟꯁꯤꯦ ꯊꯥꯏ ꯀ ꯊꯣꯏꯁꯤ ꯀꯁꯨ ꯉꯔ ꯑꯣ ꯑꯅꯤꯃꯛ ꯊꯥꯕ꯭ꯔ ꯅꯠꯇꯦ ꯑꯃ ꯊꯥꯒꯦ ꯌꯥꯅꯤ ꯁꯤ ꯀꯣꯄꯤ ꯅꯝꯕꯔꯁꯨ ꯀꯣꯄꯤ ꯇꯧꯕꯗꯣ ꯀꯃꯥꯏꯅ ꯇꯧꯒꯦ
ꯀꯣꯄꯤ ꯇꯧꯗ꯭ꯔꯁꯨ ꯋꯥꯠꯗ ꯇꯛ ꯊꯥꯖꯟꯉꯨꯒꯗꯧꯒꯦ
ꯏꯁꯀ꯭ꯔꯤꯞꯁꯣ ꯂꯧꯔꯒ
ꯏꯁ꯭ꯀꯔꯤꯟ ꯁꯣꯠꯄꯨ ꯂꯧꯒꯦꯔꯥ ꯅꯠꯇ꯭ꯔꯒꯅ ꯁꯥꯁ ꯇꯧꯔ ꯊꯥꯕ ꯌꯥꯏ ꯗꯨꯗꯤ ꯅꯝꯕꯔꯗꯣ ꯑꯉꯥꯎꯕꯤ ꯅꯪꯕꯣ
ꯌꯥꯔꯦ ꯌꯥꯔꯦ ꯊꯖꯅꯗꯔꯤ ꯃꯥ ꯄꯤꯁꯤꯗꯣ ꯅꯪ ꯇꯥꯟꯊꯣꯛꯇꯅ ꯀꯃꯥꯏꯅ ꯊꯥꯖꯟꯗꯣꯏꯅꯣ ꯑꯣ ꯕꯤꯁꯤꯗꯣ ꯅꯣꯏ ꯇꯥꯟꯊꯣꯛꯇꯅ ꯀꯃꯥꯏꯟ ꯊꯥꯖꯤꯟꯗꯣꯏꯅꯣꯕ ꯃꯤ ꯊꯥꯖꯤꯟ ꯈꯪꯗꯦ ꯀꯩꯝ ꯍꯥꯏꯅꯗꯦ ꯐꯣꯟꯅ ꯂꯧꯊꯣꯛꯄ ꯌꯥꯔꯦ
ꯑꯥ
ꯅꯪ ꯍꯩꯕ꯭ꯔꯣ
ꯍꯩꯇꯦ ꯌꯥꯗꯤ ꯌꯥꯔꯦ ꯍꯥꯏꯕꯅꯤ
ꯎꯝ ꯎꯝ ꯐꯣꯟ ꯂꯥꯊꯣꯛꯕꯅ ꯐꯩꯌꯦ ꯑꯗꯨꯗꯤ ꯄꯩꯁꯥ ꯆꯪꯗꯅ ꯈꯔ
ꯎꯝ
ꯏꯁꯀ꯭ꯋꯥꯂꯔꯁꯤꯞ ꯊꯥꯖꯟꯕ ꯑꯣꯏꯔꯝꯒꯅꯤꯗꯣ ꯕꯤ ꯁꯤ ꯇꯥꯟꯊꯣꯛꯄ ꯑꯣꯏꯔꯝꯃꯣꯏ
ꯊꯋꯥꯏ ꯅꯨꯉꯥꯏꯇꯦ ꯑꯩ ꯊꯋꯥꯏ ꯅꯨꯉꯥꯏꯇꯦ
ꯅꯨꯡꯉꯥꯏ ꯃꯤꯅꯠ ꯇꯔꯥ ꯍꯦꯂꯦ
ꯑꯥꯎ ꯍꯦꯟꯖꯥꯖꯅꯨ
ꯇꯔꯥꯃꯥꯊꯣꯏ ꯆꯠꯂꯦ
ꯅꯪ ꯃꯤꯅꯠ ꯌꯦꯡꯉꯤꯔꯣ
ꯑꯥ ꯁꯨꯝ ꯌꯦꯡꯉꯤꯕ
ꯀꯩꯒꯤꯅꯣ ꯀꯩꯒꯤ ꯌꯦꯡꯉꯤꯅꯣ ꯃꯤꯅꯠ
ꯅꯠꯇꯦ ꯁꯨꯝ ꯌꯦꯡꯕ ꯋꯥꯅꯤ
ꯇꯔꯥꯅꯤꯊꯣꯏꯗ ꯀꯛꯑꯦ ꯍꯥꯏꯕ ꯃꯊꯟꯇ ꯌꯦꯡꯒꯦ ꯀꯛꯄ꯭ꯔꯥꯅ ꯇꯔꯥꯅꯤꯊꯣꯏ ꯍꯦꯛ ꯇꯥꯕꯒ ꯃꯊꯟꯇꯥ ꯀꯛꯆꯩ ꯍꯥ
ꯉꯥꯔꯡꯒꯤꯗꯣ ꯅꯪ ꯀꯛꯏꯔꯣ ꯅꯊꯟꯇꯅ ꯃꯊꯟꯗ
ꯑꯩ ꯀꯛꯇꯦ
ꯃꯊꯟꯗ ꯑꯗꯨꯝ ꯀꯛꯈꯤꯕ
ꯎꯝ ꯇꯔꯥꯅꯤꯊꯣꯏ ꯆꯠꯄꯒ ꯀꯛꯑꯦꯌꯦ ꯑꯗꯨ ꯊꯟꯇ ꯀꯛꯆꯕ꯭ꯔꯥ ꯑꯗꯨꯒ ꯑꯃꯨꯛ ꯇꯧꯔ ꯀꯩꯝ ꯆꯪꯉꯥꯒ ꯂꯩꯌꯨ
ꯀꯩꯒꯤ
ꯇꯧꯕ ꯌꯥꯔꯤꯌꯦ
ꯑꯪꯀꯥꯖꯨ ꯁꯥꯟꯅꯕꯖꯨ ꯌꯥꯕ꯭ꯔꯣ ꯑꯣ
ꯌꯥꯏ ꯄꯪꯁꯥꯟ ꯁꯥꯟꯅꯕ ꯌꯥꯏ ꯍꯥꯏ ꯑꯥ
ꯎꯝ ꯎꯝ